ꯍꯜꯂꯣ
ꯇꯥꯏꯌꯦ
ꯇꯥꯔꯕ꯭ꯔꯣ
ꯇꯥꯏꯌꯦ ꯇꯥꯏꯌꯦ
ꯀꯔꯤꯒꯤꯅꯣ ꯁꯣꯅꯣ ꯖꯨꯔꯤꯁꯤꯕꯣ
ꯈꯪꯗꯦꯗ ꯑꯩꯁꯨ ꯑꯩꯅ ꯅꯠꯇꯦ ꯑꯩ ꯑꯁꯣꯝꯗ ꯋꯥ ꯀꯟꯅ ꯉꯥꯡꯂꯩ
ꯎꯝ ꯁꯨꯕꯪ ꯁꯨꯗꯁꯨ ꯂꯩꯔꯦ ꯇꯧꯔꯤꯁꯦ
ꯎꯝ ꯑꯦ ꯑꯗꯣ ꯀꯩꯅꯣꯝ ꯍꯪꯒꯦꯅꯦ ꯅꯪ ꯑꯁ ꯁꯤꯒꯤ ꯑꯃ ꯃꯤꯜꯛ ꯑꯦꯟ ꯍꯅꯤꯒꯤꯁꯦ
ꯎꯝ
ꯑꯁꯤꯗ ꯀꯩꯅꯣ ꯅꯪꯅ ꯑꯃ ꯑꯩꯈꯣꯏꯗ ꯄꯤꯕ ꯑꯃ ꯄꯔꯐ꯭ꯌꯨꯝ ꯌꯥꯎꯕ ꯕꯣꯗꯤ ꯂꯣꯁꯟꯗꯣ
ꯎꯝ
ꯑꯗꯨꯝꯗꯤ ꯂꯥꯛꯇ꯭ꯔꯣ
ꯑꯗꯨꯒꯨꯝꯕꯗꯣ ꯂꯥꯛꯑꯦ ꯑꯗꯨꯗꯤ ꯆꯥꯇ꯭ꯔꯨꯛ ꯆꯥꯇ꯭ꯔꯦꯠ ꯅꯨꯡꯉꯥꯏ ꯄꯤꯕ ꯄꯩꯁꯥ
ꯍꯥꯥꯎ ꯆꯥꯇ꯭ꯔꯨꯛ ꯀꯥꯅꯦ
ꯎꯝ
ꯆꯥꯇ꯭ꯔꯨꯛꯀ ꯍꯨꯝꯐꯨ ꯍꯨꯝꯗꯔꯥ ꯑꯗꯥꯏꯗ ꯐꯪꯕꯅꯦ
ꯎꯝ
ꯑꯗꯨ ꯌꯦꯡꯉꯣ ꯑꯗꯨꯒꯤ ꯀꯩꯅꯣꯗꯨꯗ ꯌꯥꯎꯕꯅꯦꯕꯀꯣ ꯑꯗꯨꯗ ꯀꯌꯥ ꯊꯥꯒꯦ ꯌꯦꯡꯉꯣ ꯑꯩꯠ ꯍꯟꯗ꯭ꯔꯦꯠ ꯑꯗꯨꯃꯥꯏꯅ ꯊꯥ ꯇꯥꯔꯗꯤ ꯆꯥꯇ꯭ꯔꯨꯛꯀ ꯈꯔꯗ ꯐꯪꯉꯝꯃꯅꯤ
ꯑꯁꯤ ꯑꯁꯤ ꯅꯠꯇꯦꯗ ꯈꯪꯗꯦ ꯊꯦꯡꯅꯗꯦ ꯅꯪꯒꯤ ꯃꯣꯡꯒꯣꯂꯤꯌꯥ ꯍꯦꯡ ꯀ꯭ꯔꯤꯝ ꯍꯥꯏꯅ ꯑꯃ ꯂꯥꯛꯍꯧꯋꯦ
ꯀꯧꯇꯥꯗꯣ ꯑꯅꯧꯕ ꯑꯃ ꯁꯤꯟꯈ꯭ꯔꯕꯅꯦꯕ
ꯅꯪ ꯗꯋꯥꯡꯒꯤ ꯂꯣ ꯗꯋꯥꯡꯒꯤ ꯂꯤꯞꯁꯇꯤꯛꯇꯨꯁꯨ ꯌꯥꯎꯗꯦꯉꯣ
ꯗꯋꯥꯟꯒꯤ ꯂꯤꯞꯁꯇꯤꯛ ꯌꯥꯎꯕꯅꯤ ꯗꯋꯥꯟ ꯗ ꯋꯥꯟ ꯍꯥꯏꯔꯒ ꯃꯌꯥꯝ ꯌꯥꯎꯕꯅꯦ ꯀꯩꯅꯣ ꯑꯍꯨꯝ ꯍꯥꯟꯕꯤꯁꯨ ꯌꯥꯎꯕꯅꯦ ꯂꯤꯞꯁꯇꯤꯛ
ꯌꯥꯎꯗꯦ ꯊꯦꯡꯒꯗꯦ ꯑꯩ ꯑꯩꯅ ꯉꯁꯥꯏꯗꯩ ꯌꯦꯡꯒꯦ
ꯑꯃ ꯌꯦꯡꯕꯒꯤ ꯎꯝ ꯄꯦꯖ ꯅꯝꯕꯔ ꯊꯥꯔꯇꯤ ꯊ꯭ꯔꯤꯗꯒꯤꯅꯅꯦ ꯐꯣꯔꯇꯤ ꯋꯥꯟ ꯕꯧꯇꯣ ꯂꯤꯞꯁꯇꯤꯛ ꯉꯥꯛꯇꯅꯦ
ꯑꯩꯗꯤ ꯑ ꯃꯈꯥ ꯆꯠꯂꯦ
ꯑꯗꯨꯗ ꯌꯦꯡꯉꯣ ꯑꯗꯨꯗ
ꯑꯣ ꯑꯣ
ꯑꯗꯨꯗ ꯌꯥꯎꯔꯤꯗꯣ ꯌꯦꯡꯉꯣ
ꯅꯪꯒꯤ ꯖꯣꯔꯗꯥꯅꯤꯒꯤ ꯑꯥꯏꯀꯣꯅꯤꯛ ꯂꯤꯞꯁꯇꯤꯛꯁꯤꯖꯨ
ꯀꯩꯗꯧꯋꯦ ꯍꯥꯏꯅꯣꯗꯣ
ꯀꯩꯅꯣꯗ ꯗ ꯋꯥꯟꯁꯦ ꯁꯨꯃꯥꯏꯅ ꯇꯥꯡꯕ꯭ꯔꯣ
ꯇꯥꯡꯕꯅꯦ ꯃꯔꯛ ꯃꯔꯛꯇ ꯁꯥꯏꯁ ꯂꯥꯛꯄ ꯀꯥꯟꯗ ꯍꯣꯡꯕꯒꯤ ꯑꯗꯨꯗ ꯑꯩꯅ ꯅꯣꯏꯗ ꯐꯠ ꯐꯠ ꯍꯥꯏꯍꯧꯕ ꯋꯥꯅꯦ
ꯂꯤꯁꯤꯡ ꯑꯃꯒ ꯆꯅꯤꯒ ꯅꯤꯐꯨ ꯃꯥꯄꯟ ꯍꯥꯌꯦ
ꯇꯥꯡꯕꯅꯦ ꯇꯥꯡꯕꯅꯤ ꯑꯗꯣ ꯂꯤꯁꯤꯡ ꯑꯃ ꯆꯅꯤ ꯍꯥꯏꯖꯕꯩ ꯋꯥꯅꯤ ꯑꯩꯈꯣꯏꯅ ꯀꯛꯂꯛꯄꯗ ꯑꯃꯨꯛ ꯂꯤꯁꯤꯡ ꯌꯧꯗꯕꯤ ꯅꯥꯏꯟ ꯍꯟꯗ꯭ꯔꯦꯗꯀ ꯈꯔꯗ ꯑꯃꯨꯛ ꯂꯥꯛꯀꯅꯦꯕ
ꯎꯝ
ꯅꯥꯏꯟ ꯍꯟꯗ꯭ꯔꯦꯠ ꯈꯔꯒꯨꯝꯕ ꯂꯤꯁꯤꯡ ꯑꯃꯒ ꯇꯔꯥ ꯀꯨꯟꯒꯨꯝꯕ ꯑꯗꯥꯏꯒꯨꯝꯕꯗ ꯐꯪꯉꯛꯀꯅꯦꯕ ꯍꯥꯏꯗꯤ ꯀꯨꯟ ꯇꯥꯔꯛꯇꯣꯏꯅꯤꯗꯅ ꯀꯨꯟ ꯄꯥꯔꯁꯦꯟ ꯑꯗꯨꯗꯨꯅ ꯑꯗꯨꯅ ꯈꯔꯗꯤ ꯑꯗꯨꯝ ꯍꯣꯉꯛꯄꯅꯦ
ꯁꯦ ꯑꯗꯨꯗꯤ ꯅꯦꯜ ꯀꯂꯔꯁꯦ ꯑꯃꯝꯇꯪ ꯀꯛꯂꯛꯑꯣ ꯁꯤꯗꯗꯤ
ꯀꯔꯝꯕꯗ
ꯇꯦꯁꯇꯤ ꯅ꯭ꯌꯨꯠꯁꯦ ꯑꯝꯇ ꯀꯛꯂꯛꯑꯣ ꯁꯤ ꯊꯤꯒꯗ꯭ꯔꯥ ꯈꯪꯗꯦꯅꯦ ꯆꯪꯊꯣꯛ ꯂꯩꯒꯗ꯭ꯔꯥ ꯑꯩꯕꯣ
ꯅꯪ ꯑꯋꯥꯎꯕ ꯌꯥꯝ ꯄꯥꯝꯕꯗꯨꯗ ꯅꯠꯇ꯭ꯔꯥ
ꯑꯥ ꯑꯗꯨꯝ ꯐꯖꯗꯧ ꯃꯥꯟꯕ ꯅ꯭ꯌꯨꯠꯀ ꯑꯣꯏꯗꯧ ꯃꯥꯜꯂꯦ ꯄꯣꯡꯁꯦ
ꯀꯛꯑꯣ ꯑꯇ‌ꯧꯞꯄꯖꯨ ꯈꯜꯂꯣ
ꯁꯤ ꯀꯌꯥ ꯀꯌꯥ ꯐꯪꯗꯣꯏꯕ
ꯑꯗ ꯀꯌꯥ ꯊꯥꯒ‌ꯦ
ꯋꯥꯟ ꯐꯣꯔ ꯅꯥꯏꯟ
ꯑꯗꯨꯗꯤ ꯀꯌꯥ ꯇꯥꯔꯦ ꯌ‌ꯦꯡꯉ‌ꯣ ꯋꯥꯟ ꯐꯣꯔ ꯅꯥꯏꯟ ꯑꯣꯏꯔꯗꯤꯅꯦ
ꯎꯝ
ꯎꯝ..... ꯋꯥꯟ ꯐꯣꯔ ꯅꯥꯏꯟ ꯑꯣꯏꯔꯗꯤ ꯎꯝ ꯋꯥꯟ ꯋꯥꯟ ꯅꯥꯏꯟꯗ
ꯅꯪꯕꯨ ꯁꯕꯦꯟꯇꯤꯗ ꯄꯤꯅꯤ ꯍꯥꯏꯔꯝꯗꯥꯏꯅꯦ
ꯑꯗ‌ꯣ ꯐꯪꯉꯤꯕ꯭ꯔꯥ ꯑꯗꯨꯗ
ꯅꯪꯅ ꯄꯩꯒꯗꯕꯅꯦ
ꯎꯝ ꯄꯤꯅꯤ ꯅꯪ ꯑꯗꯨꯅ ꯍꯟꯗꯛ ꯊꯥꯒꯤ ꯀꯦꯊꯂꯣꯛꯅꯦ ꯃꯃꯥꯡ ꯊꯥꯒꯤ ꯀꯦꯊꯂꯣꯛꯇ
ꯍꯪꯕ
ꯍꯣꯡꯕ ꯃꯃꯥꯡ ꯊꯥꯒꯤ ꯀꯦꯇꯂꯣꯛꯇ ꯍꯣꯡꯕꯗꯣ ꯑꯝꯇ ꯐꯪꯈꯤꯗꯦ ꯍꯥꯏꯗꯤ ꯑꯅꯝꯕꯅ ꯑꯗꯨꯝ ꯉꯟꯇꯥꯅ ꯀꯛꯍꯧꯗ ꯇꯥꯔꯗꯤ ꯂꯣꯏꯈꯤꯕꯅ ꯍꯥꯟꯕꯤꯗꯣ
ꯑꯣ ꯑꯥꯎꯠ ꯑꯣꯐ ꯁꯇ‌ꯣꯛ ꯑꯣꯏꯒꯤꯕ
ꯎꯝ ꯑꯗꯨꯃꯥꯏꯅ ꯑꯗꯨꯝ ꯇꯧꯔꯛꯑꯦꯕ ꯈꯪꯕ꯭ꯔꯥ ꯃꯣꯏꯁꯦ ꯄꯣꯠꯁꯦ ꯍꯣꯡꯅ ꯂꯥꯛꯑꯗꯤ ꯑꯗꯨꯃꯥꯏꯅ ꯈꯗ꯭ꯔꯛ ꯌꯥꯝꯅ ꯇꯧꯋꯦꯕ ꯃꯣꯏ ꯈꯪꯕ꯭ꯔꯥ ꯑꯩꯅ ꯍꯥꯏꯖ‌ꯤꯗꯥ
ꯍꯣꯏ ꯈꯪꯉꯤ
ꯈꯪꯉꯕꯗꯤ ꯈꯪꯖꯜꯂꯨ
ꯁꯤ ꯀꯥꯂꯔꯖ‌ꯦ ꯅꯠꯇ꯭ꯔꯒ ꯆꯦꯔꯤ ꯕꯔꯒꯟꯖꯦ ꯄꯥꯝ ꯁꯤꯕ ꯑꯣꯏꯅ ꯂꯧꯁꯤꯔ ꯑꯅꯤꯁꯤ ꯃꯅꯨꯡ ꯏꯁ ꯆꯠꯂꯥ ꯑꯥꯗ ꯅ‌ꯦꯜꯀꯂꯔ ꯅ‌ꯦꯜꯀꯂꯔꯗ‌ꯣ ꯌꯨꯝꯗ ꯂꯩꯕ ꯑꯣꯏꯔꯗꯤ ꯌꯨꯝꯗ ꯂꯩꯔꯒꯗꯤ ꯑꯩꯈꯣꯏ ꯆꯦꯍ‌ꯣꯏ ꯑꯩꯈꯣꯏꯃ ꯑꯩꯈꯣꯏꯆꯦ ꯍꯣꯏ ꯑꯗꯨꯝ ꯏꯅꯥꯎꯄꯤ ꯀꯩ ꯁꯪꯕꯗꯧ ꯌꯥꯎꯕ ꯁꯤꯗ ꯂꯩꯕꯗꯗꯤ ꯑꯩꯅ ꯑꯗꯨꯝ ꯏꯊꯟꯇ ꯁꯪꯕꯅꯤꯅ
ꯁꯪ ꯀꯔ ꯅꯪꯅꯗꯣ ꯁꯪ ꯁꯪꯗꯅ ꯑꯃꯨꯛ ꯁꯪ ꯑꯃꯨꯛ
ꯑꯩ ꯁꯤꯒꯤ ꯆꯦꯔꯤ ꯕꯔꯒꯟꯖ‌ꯦ ꯎꯝ ꯆꯤꯌꯥꯔꯦ ꯑꯩ ꯁꯤꯒꯤ ꯆꯦꯔꯤ ꯕꯔꯒꯟꯖ‌ꯦ ꯀꯂꯔꯖ‌ꯦ ꯂꯩꯌꯦꯕ ꯁꯤꯗ ꯔꯦꯗꯒꯨꯝꯕ ꯑꯃ ꯔꯦꯠꯗ ꯗꯥꯔꯛ ꯑꯣꯏꯕꯤꯗ ꯂꯩꯌꯦꯕ ꯑꯩꯒꯤ ꯑꯗꯨꯗꯅ ꯁꯤꯒꯤ ꯑꯃ ꯇꯦꯁꯇꯤ ꯅ꯭ꯌꯨꯠꯁꯤ ꯂꯩꯇꯕꯒꯤ ꯁꯤ ꯑꯣꯏꯅ ꯄꯥꯝꯕ ꯁꯤꯖ‌ꯦ ꯑꯩꯅ ꯁꯪꯕꯗꯨꯒ ꯃꯥꯟꯅꯒꯦ ꯇꯧꯋꯤ ꯀꯩꯅꯣꯒꯤꯗ
ꯅꯪꯅ ꯑꯃ ꯑꯩꯅ ꯑꯗꯨꯗꯣ ꯅꯪꯅ ꯁꯪꯕꯗ ꯑꯃꯔꯛꯇꯤ ꯎꯒ꯭ꯔꯥ ꯃꯥꯜꯂꯦ
ꯑ ꯑꯃ ꯑꯁꯤ ꯀꯩꯅꯣꯈꯣꯏ ꯀꯥ ꯊꯪꯅꯕꯁꯦ ꯃꯥꯒꯤ ꯂꯩꯕꯅꯦꯕ ꯃꯥꯒꯤ ꯁꯤ ꯀꯂꯔꯖꯤ ꯂꯩꯒꯨꯝ ꯇꯧꯋꯦꯕ ꯃꯥꯏꯁꯤ ꯁꯤ ꯁꯤꯒ ꯆꯞ ꯃꯥꯟꯅꯩꯔ ꯈꯪꯗꯦ ꯆꯞ ꯃꯥꯟꯅꯕ ꯃꯟꯁꯤꯜꯂꯛꯑꯦꯕ
ꯑꯗꯨꯅꯦ ꯑꯩꯅ ꯍꯥꯏꯗꯣ ꯅꯪꯅ ꯑꯃ ꯁꯪꯕꯗꯗꯤ ꯎꯈ꯭ꯔꯦꯅ ꯍꯥꯏꯐꯦꯠ
ꯎꯝ
ꯆꯥꯠ
ꯑꯣ ꯑꯩ ꯉꯍꯥꯛꯇꯪ ꯂꯩꯔ ꯂꯥꯛꯀꯦ ꯌꯥꯗ꯭ꯔꯦ
ꯆꯥꯛ ꯆꯥꯕꯩ ꯀꯧꯔꯕꯣ
ꯍꯣꯏ
ꯃꯤ ꯆꯥꯛ ꯆꯥꯕꯩ ꯀꯧꯔꯛꯑꯦꯀꯣ ꯆꯥꯛꯀ ꯊꯣꯡꯗ꯭ꯔꯥꯁꯨ
ꯅꯣꯏ ꯆꯥꯛ ꯊꯣꯡꯗ꯭ꯔꯤ
ꯍꯣꯏ
ꯊꯣꯡꯉꯨꯔꯅꯨ ꯇꯣꯛꯑꯣ ꯆꯔꯥ ꯍꯦꯜꯂꯣ
ꯍꯣꯏ ꯐꯤꯒꯔ ꯁꯦꯝꯃꯒꯦ
ꯗꯥꯥꯏ ꯍꯧꯔꯦ ꯀꯥꯅꯗꯦ
ꯉꯥꯏꯠ ꯍꯧꯔꯣ ꯍꯧꯔꯣ
ꯃꯦꯀꯞꯁꯦ ꯃꯦꯀꯞꯁꯦ ꯆꯝꯅ ꯀꯦꯕ ꯆꯝꯅꯕ ꯀꯦꯕ ꯍꯥꯏꯁꯦ ꯃꯥꯒꯤ ꯁꯦꯠ ꯊꯥꯏꯁꯤꯡꯁꯦ ꯑꯆꯝꯕ ꯉꯝꯇ ꯊꯥꯕꯩ ꯆꯝꯅ ꯀꯦꯕ ꯃꯥꯜꯂꯤꯅꯦꯕ
ꯎꯝ
ꯑꯗꯒꯤ ꯂꯤꯞꯁꯇꯤꯛꯁꯤꯗ ꯈꯔ ꯈꯤꯇꯪ ꯃꯦꯔꯣꯟꯒꯨꯝꯕ ꯗꯥꯛꯒꯨꯝꯕ ꯈꯔ ꯁꯪꯉꯒꯅ ꯐꯨꯜ ꯍ‌ꯦꯛꯇ ꯃꯥꯟꯕꯩ ꯋꯥꯔꯤꯅꯦꯕ
ꯃꯥ ꯍꯥꯞꯄꯤ ꯍꯥꯞꯄꯤꯕ ꯃꯆꯨ ꯃꯆꯨꯗꯨꯒꯤ ꯃꯇꯨꯡꯏꯟꯅ
ꯍꯣꯏ
ꯑꯣꯏꯍꯜꯂꯛꯄꯅꯤ
ꯑꯥꯏꯗꯤꯌꯥꯁꯦ
ꯎꯝ ꯅꯪꯒꯤ ꯑꯥꯏꯗꯤꯌꯥꯗꯣ ꯇꯣꯛꯑꯣ ꯎꯝ
ꯑꯗꯨꯨꯝ ꯍꯩꯅꯈꯔꯦꯃꯦ ꯍꯥꯏꯕ ꯐꯥꯒꯤ ꯐꯥꯒꯤ ꯑꯗꯨꯝ ꯇꯧꯅꯕꯩꯩꯗ‌ꯧ ꯍꯥꯏꯈꯤꯕꯗ
ꯅꯪ ꯑꯥꯏꯗꯤꯌꯥꯗꯣꯒ ꯉꯥꯏꯍꯧꯔꯦꯕ
ꯑꯗꯨꯗꯤ ꯑꯃ ꯀꯦꯟꯗꯤ ꯂꯦꯚꯦꯟꯗ꯭ꯔꯁꯨ ꯐꯖꯔꯣꯏꯗ꯭ꯔꯣ ꯌꯥꯝ ꯁꯪ ꯌꯥꯝ ꯁꯪꯉꯛꯑꯦ ꯑꯩꯗꯤ ꯁꯤ ꯃꯆꯨꯁꯦ
ꯐꯖꯅꯤ ꯑꯦ ꯑꯗꯨꯗꯤ ꯑꯩꯅ ꯃꯃꯥꯡꯒꯤꯗ ꯀꯛ ꯄꯗ ꯌꯥꯎꯈꯤꯍꯦ ꯑꯗꯨ ꯅꯪ ꯂꯧꯅꯤꯡ ꯇꯥꯔꯗꯤ ꯑ ꯍꯨꯝꯗ꯭ꯔꯥꯗ ꯂꯧꯖꯕ ꯌꯥꯒꯅꯤ
ꯑꯁ‌ꯦꯡꯕꯩꯔ‌ꯣ
ꯎꯝ
ꯏ ꯄꯤꯔꯛꯑ‌ꯣ ꯑꯗꯨꯗꯤ
ꯎꯝ
ꯄꯣꯔꯛꯑꯣ ꯑ ꯅꯪꯒꯤ ꯒꯣꯜꯁꯦ ꯑꯩꯅ ꯂꯥꯛꯄꯒ ꯁꯪꯒꯅꯤꯀꯣ ꯅꯪꯒꯤ ꯒꯣꯜꯁꯦ ꯑꯩꯅ
ꯅ ꯅꯥ ꯅꯥ ꯅꯥ
ꯅꯪꯒꯤ ꯒꯣꯜꯁꯦ ꯑꯝꯇꯪ ꯁꯪꯉ ꯌꯦꯡꯒꯦ ꯁꯅꯥꯒꯤ ꯁꯅꯥꯒꯤ ꯇꯥꯀꯃꯥꯜ
ꯄꯥꯔꯐ꯭ꯌꯨꯝ ꯑꯃ ꯀꯛꯑꯣ ꯀꯩꯅꯣ ꯄꯥꯔꯐꯤꯌꯨꯝ ꯑꯃ ꯀꯣꯛ ꯆꯥꯏꯊꯣꯛꯑꯣ ꯄꯩꯁꯥ ꯑꯗꯨꯛ ꯄꯥꯏꯔꯤꯕꯣ ꯂꯤꯛꯃꯟꯈ꯭ꯔꯦ ꯌꯥꯔꯔꯣꯏ ꯅꯪ
ꯏꯁ ꯅꯪ ꯌꯥꯝ ꯍꯦꯟꯖꯤꯜꯂꯦ ꯅꯪꯀꯣ
ꯌꯥ ꯌꯥꯝ ꯍ‌ꯦꯟꯖꯤꯜꯂ‌ꯦ ꯑꯁꯤ ꯀꯦꯟꯗꯤ ꯂꯩꯕꯦꯟꯗ꯭ꯔꯁ‌ꯦ ꯄꯤꯔꯛꯑꯣ ꯑꯗꯨꯒ ꯑꯗꯨꯗꯨꯒ ꯑꯗꯨꯗꯨꯒ ꯗꯁꯤꯅꯤ
ꯅꯠꯇꯦ ꯍꯥꯏꯕ ꯂꯩꯁꯥꯕꯤꯅꯦ ꯍꯥꯏꯗꯅ ꯌꯦꯡꯉ‌ꯣ ꯄꯥꯔꯐ꯭ꯌꯨꯝ ꯑꯃꯠꯇꯁꯨ ꯁꯤꯖꯤꯟꯅꯗꯦ ꯏꯀꯥꯏꯖꯔ‌ꯦ ꯅꯠꯇ꯭ꯔꯥ ꯁꯤꯖꯤꯟꯅꯧ ꯈꯪꯕ꯭ꯔꯥ ꯄꯔꯐ꯭ꯌꯨꯝꯗꯣ ꯈꯔ ꯈꯔ
ꯂꯨꯄꯥ ꯆꯍꯨꯝꯒꯤ ꯑꯍꯨꯝ ꯇꯧꯕ ꯂꯩꯌꯦ ꯑꯗꯥꯏꯅ ꯂꯩꯔꯨꯔꯒꯦ
ꯌꯥꯔꯦ ꯑꯗꯨꯒꯨꯝꯕ ꯄꯔꯐ꯭ꯌꯨꯝꯗꯣ ꯍꯧꯖꯤꯛ ꯆꯠꯅꯗ꯭ꯔꯦ
ꯍꯧꯖꯤꯛ ꯑꯥꯎꯠ ꯗ‌ꯦꯇꯦꯠ ꯑꯣꯏꯔꯦ ꯀꯥꯏꯌ‌ꯣ
ꯍꯣꯏ ꯃꯇꯝꯒꯤ ꯆꯠꯅꯕꯤꯁꯨ ꯈꯔ ꯌꯥꯎꯁꯤ ꯀꯩꯅꯣ
ꯃꯇꯝꯒꯤ ꯆꯠꯅꯕꯤꯕꯨ ꯏꯟꯕ ꯉꯝꯖ ꯗ꯭ꯔ‌ꯦꯅ‌ꯦ ꯑꯩꯈ‌ꯣꯏꯗꯤ
ꯀꯔꯤꯒꯤ ꯉꯝꯖꯗꯕꯅꯣꯅ‌ꯦ ꯑꯁ ꯅꯪꯁꯦ ꯅꯪꯁꯦ ꯂꯥꯏꯔꯕ ꯃꯄ‌ꯣꯛꯇ ꯄꯣꯛꯂꯨꯕꯅ
ꯅꯪꯒꯤ ꯃꯇꯝꯒꯤ ꯆꯠꯅꯕꯤ ꯀꯔꯤ ꯅꯪꯒꯤ ꯑꯃ ꯂꯞ ꯄꯣꯁꯟꯒꯗ‌ꯣ ꯆꯥꯏꯕ ꯉꯝꯖꯗ꯭ꯔꯦ ꯑꯈ‌ꯣꯏ
ꯆꯥꯏꯌꯣ ꯑꯗꯨꯒꯗꯣ ꯍꯣꯡꯉꯕꯅꯦ ꯍꯧꯖꯤꯛ
ꯀꯌꯥ ꯂꯩꯕ ꯍꯥꯏꯔꯛꯑꯣ
ꯍꯧꯖꯤꯛꯅꯦ ꯎ ꯂꯤꯁꯤꯡ ꯑꯍꯨꯝ ꯄꯤꯕ ꯄꯣꯠꯁꯦ ꯂꯤꯁꯤꯡ ꯑꯍꯨꯝ ꯄꯤꯕ ꯄꯣꯠ ꯁꯦ ꯂꯤꯁꯤꯡ ꯑꯃ ꯆꯥꯝꯉꯥꯗ ꯐꯪꯗꯣꯏꯕ
ꯇꯪꯈꯥꯏ ꯑꯃ ꯇꯥꯕꯩ ꯋꯥꯔꯤꯅꯤꯅꯦ
ꯎꯝ
ꯑꯗꯣ ꯀꯩꯅꯣꯝ ꯍꯪꯒꯦ ꯂꯞ ꯄꯣꯠꯁꯟꯁꯦ ꯌꯥꯝ ꯅꯨꯡꯁꯤꯔꯨꯔꯕ ꯃꯅꯝ
ꯅꯪ ꯉꯝꯗ꯭ꯔꯤꯕꯣ
ꯉꯝꯖꯗ꯭ꯔꯤꯌꯦ
ꯅꯨꯡꯁꯤ ꯑꯗꯨꯗꯩ ꯍꯦꯟꯅ ꯅꯪꯅ ꯊꯝꯕꯥꯜ ꯃꯅꯝ ꯄꯥꯝ ꯇꯥꯔꯗꯤ ꯏ꯭ꯒꯂꯦꯠ ꯑꯅ ꯅꯨꯡꯁꯤꯕ ꯑꯝꯁꯨ ꯂꯩꯌꯦ ꯑꯗꯨꯒ ꯅꯪꯅ ꯁꯝꯃꯔꯒꯤ ꯍꯥꯏꯗꯤ ꯀꯥꯂꯦꯟꯒꯤ ꯄꯔꯐ꯭ꯌꯨꯝ ꯇꯥꯔꯒꯅꯅꯦ ꯅꯣꯔꯗꯤꯛ ꯋꯥꯇꯔꯅ ꯂꯩꯌꯦꯕꯀꯣ ꯑꯗꯨꯅ ꯏꯪ ꯏꯪ ꯂꯥꯎꯗꯣꯏꯕ ꯑꯗꯨꯒ ꯍꯧꯖꯤꯛꯀꯤ ꯂꯥꯄꯨꯁꯟ ꯑꯗꯨꯁꯨ ꯑꯗꯨꯝ ꯏꯪꯕꯅꯤ ꯑꯗꯨꯁꯨ ꯆꯥꯏꯔꯝꯃꯦ ꯑꯩꯈꯣꯏꯒꯤ ꯂꯣꯏꯈ꯭ꯔꯦ ꯏꯪꯕꯅꯦ ꯅꯨꯡꯁꯤꯕꯅꯦ
ꯃꯤ
ꯅꯨꯡꯁꯤꯕꯅꯦꯍꯦ ꯑꯗꯨꯝ ꯍꯥꯏꯗꯤ ꯑꯗꯨꯒꯨꯝꯕ ꯈꯔ ꯑꯗꯨꯗ ꯑꯗꯨꯝ ꯅꯪꯅ ꯌꯦꯡꯉꯣꯕ ꯑꯦꯝ ꯑꯥꯔ ꯄꯤꯗꯨꯗ ꯇꯥꯕꯗꯨꯗꯒꯤ ꯇꯪꯈꯥꯏ ꯇꯥꯔꯛꯇꯣꯏꯅꯦꯕ ꯑꯗꯨ ꯅꯪ ꯑꯗꯨꯝ ꯂꯤꯁꯤꯡ ꯑꯃ ꯄꯤꯕ ꯈꯟ ꯇꯥꯔꯒꯅ ꯑꯗꯨꯝ ꯆꯥꯝꯉꯥ ꯑꯦ ꯆꯥꯝꯉꯥ ꯍꯥꯏꯁꯦ ꯍꯣꯏ ꯑꯗꯨꯕꯨꯗꯤ ꯑꯣꯏꯅꯤ ꯑꯗꯨ ꯑꯣꯏꯇꯥꯔꯁꯨ ꯎꯝ ꯂꯤꯁꯤꯡ ꯑꯍꯨꯝꯗꯤ ꯌꯧꯒꯗꯕ ꯄꯣꯠ ꯀꯛꯄꯗ ꯑꯗꯨꯅ ꯑꯇꯥꯡꯕ ꯄꯔꯐ꯭ꯌꯨꯝꯗꯅ ꯍꯦꯟꯅ ꯇꯣꯡꯖꯩꯑꯕ ꯒꯦꯟ ꯇꯥꯕ꯭ꯔꯥ
ꯎꯝ
ꯑꯃ ꯑꯩꯅ ꯊꯝꯕꯗꯣ ꯂꯤꯁꯤꯡ ꯑꯍꯨꯝꯒꯤ ꯀꯛꯄ ꯃꯇꯝꯗ ꯈ꯭ꯋꯥꯏꯗꯒꯤ ꯑꯇꯥꯡꯕꯗꯨꯗꯤ ꯗ ꯐꯤꯐꯇꯤ ꯄꯥꯔꯁꯦꯟ ꯇꯥꯅꯤ ꯍꯥꯏꯅ ꯊꯝꯕꯗꯣ
ꯈꯪꯗꯦ ꯑꯩ ꯎꯗꯦ
ꯑꯗꯨ ꯑꯣꯏꯗꯣꯏꯕ ꯑꯗꯨꯗꯨꯅ ꯍꯥꯏꯗꯤ ꯄꯔꯐ꯭ꯌꯨꯝꯗꯣ ꯂꯤꯁꯤꯡ ꯑꯍꯨꯝ ꯌꯧꯗꯕꯤꯗ ꯀꯛ ꯇꯥꯔꯗꯤ ꯑꯇꯣꯞꯄ ꯄꯣꯠ ꯈꯔ ꯍꯥꯞꯇꯕ ꯌꯥꯗꯦꯕ
ꯑꯣ ꯅꯪꯒꯤ ꯏꯁ꯭ꯄꯦꯟ ꯊ꯭ꯔꯤ ꯍꯟꯗ꯭ꯔꯦꯗ ꯇꯧꯕꯁꯦ ꯐꯝꯗꯁꯨ ꯂꯥꯏꯀꯦꯇ ꯂꯛꯇꯧꯔꯤꯁꯦ
ꯍꯣꯏ ꯍꯣꯏ ꯑꯗꯨꯗꯣ ꯑꯦ ꯀꯩꯅꯣꯃꯁꯨ ꯑꯦ ꯉꯥꯏꯈꯣꯅꯦ ꯍꯟꯗꯛꯀꯤꯗ ꯂꯨꯄꯥ ꯆꯥꯝꯉꯥ ꯇꯥꯕꯤꯗꯣ ꯂꯩꯕ꯭ꯔꯥ ꯈꯪꯗꯦꯅꯦ
ꯍꯥꯏꯗꯤ ꯑꯦꯀꯥꯎꯟ ꯑꯃꯗꯔ ꯊꯥ ꯑꯍꯨꯝ ꯅꯪꯒꯤ ꯑꯦꯀꯥꯎꯟꯗꯣ ꯑꯗꯨꯝ ꯊꯥ ꯑꯍꯨꯝ ꯍꯦꯟꯅ ꯀꯛꯎꯗ꯭ꯔꯦꯗꯅ ꯑꯗꯨꯅ ꯅꯪꯒꯤꯗꯩ ꯀꯛꯄ ꯃꯇꯝꯗ ꯂꯤꯁꯤꯡ ꯑꯍꯨꯝ ꯄꯤꯕ ꯄꯣꯠꯇꯣ ꯂꯤꯁꯤꯡ ꯑꯃꯒ ꯆꯧꯉꯥꯗꯣ ꯑꯃꯨꯛ ꯇꯥꯔꯛꯑꯀꯥꯟꯗ ꯂꯨꯄꯥ ꯆꯥꯝꯉꯥꯗꯨꯁꯨ ꯑꯃꯨꯛ ꯇꯥꯔꯛꯇꯣꯏꯕ ꯒ꯭ꯌꯥꯟ ꯇꯥꯕ꯭ꯔꯥ ꯑꯩ ꯍꯥꯏꯁꯦ ꯑꯗꯨꯏꯇꯥꯔꯗꯤ ꯂꯤꯁꯤꯡ ꯑꯍꯨꯝ ꯄꯤꯕꯗꯣ ꯂꯤꯁꯤꯡ ꯑꯃ ꯑꯗꯥꯏꯗ ꯐꯪꯗꯣꯏꯕ
ꯎꯝ ꯑꯩ ꯌꯥꯁꯦ
ꯍꯣꯏ ꯑꯗꯨ ꯌꯥꯝ ꯀꯥꯟꯅꯕꯅꯦ ꯑꯗꯨꯗꯣ ꯑꯩ ꯌꯦꯡꯕꯤꯔꯛꯀꯦ ꯅꯪ ꯄꯔꯐ꯭ꯌꯨꯝ ꯄꯥꯝ ꯇꯥꯔꯗꯤ ꯑꯗꯨꯝ ꯂꯤꯁꯤꯡ ꯑꯃꯗ ꯑꯗꯨꯝ ꯐꯪꯍꯧꯕ ꯌꯥꯅꯤ ꯂꯤꯁꯤꯡ ꯑꯍꯨꯝ ꯄꯤꯕꯗꯣ
ꯌꯥꯔꯦ ꯋꯥꯇꯔꯒ ꯂꯨꯄꯥ ꯆꯥꯝꯃ ꯀꯨꯟꯊ꯭ꯔꯥ ꯄꯤꯕꯗꯣ ꯑꯗꯨ ꯑꯝꯇ ꯆꯥꯏꯔꯣ
ꯑ ꯑꯁꯤ ꯅꯨꯄꯤꯁꯦ ꯑꯁ ꯌꯥꯔꯣꯏꯗꯅ
ꯑꯩ ꯄꯔꯐ꯭ꯌꯨꯝꯒꯨꯝꯕꯁꯦ ꯀꯌꯥ ꯍꯥꯏꯗꯤ ꯀꯩꯗꯧꯗꯦꯕ ꯑꯗꯨꯅꯅꯦ ꯍꯥꯏꯕ
ꯁꯛꯇꯨꯒ
ꯊꯝꯃꯣ ꯌꯥꯔꯦ ꯑꯗꯨꯗꯤ ꯆꯥꯛ ꯆꯥꯔꯨꯆꯣ ꯆꯥꯛ ꯆꯥꯔꯨꯔꯣ ꯑꯗꯨꯗꯤꯀꯣ ꯊꯝꯃꯦ ꯊꯝꯃꯦ